ꯍꯥ
ꯆꯥꯔꯕꯣ ꯅꯪ ꯆꯥꯛ
ꯆꯥꯔꯦ ꯆꯥꯔꯦ ꯑꯩꯅ ꯍꯧꯖꯤꯛ ꯀꯣꯜ ꯇꯧꯕꯗꯣ ꯑꯗꯣ ꯅꯉꯣꯟꯗ ꯂꯥꯛꯇꯕ꯭ꯔꯥ ꯁꯨꯂꯥꯛ
ꯑꯣ ꯂꯥꯎ ꯂꯥꯛꯀꯦ
ꯂꯥꯛ ꯇꯤꯌꯦ
ꯌꯥ ꯍꯣꯏ
ꯀꯃꯥꯏ ꯇꯣꯏꯋꯤ ꯖꯥꯠꯅꯣ ꯈꯪꯗꯦ
ꯅꯦꯠ ꯅꯦꯠ ꯇꯠꯈ꯭ꯔꯕꯩꯔꯥ ꯃꯌꯥꯏꯗ
ꯈꯪꯗꯤꯌꯦ ꯉꯔꯥꯡꯁꯨ ꯑꯗꯨꯃꯥꯏꯅ ꯇꯧꯈ꯭ꯔꯦꯕ ꯑꯃ ꯑꯗꯨꯒꯤ ꯑꯗꯨꯝ ꯍꯟꯖꯤꯟ ꯍꯟꯖꯤꯟ ꯇꯧꯕꯗꯣ ꯀꯩꯗꯧꯔꯝꯃꯤ
ꯀꯩ ꯌꯦꯟꯁꯥꯡ ꯆꯒꯦ
ꯄꯨꯟꯁꯤ ꯍꯋꯥꯏ ꯄꯣꯡ ꯍꯋꯥꯏ ꯆꯥꯏ ꯈꯪꯕ꯭ꯔ ꯄꯣꯡ ꯍꯋꯥꯏ ꯑꯁꯥꯝꯕꯗꯣ
ꯑꯣ ꯍꯥꯎꯋꯤ
ꯀꯩꯗꯧꯔꯝꯃꯤꯅꯣ
ꯑꯩ ꯐꯣꯟ ꯆꯥꯔꯖꯤꯡ ꯇꯧꯔꯒ ꯂꯩꯔꯝꯃꯦ ꯑꯗꯨ ꯃꯩ ꯃꯨꯠꯈ꯭ꯔꯦ
ꯀꯌꯥ ꯌꯧꯍꯧꯔꯒꯦ
ꯎꯝ ꯌꯥꯝꯅꯤ ꯌꯥꯝꯅꯈ꯭ꯔꯦꯔ ꯁꯤꯛꯁꯇꯤ ꯁꯚꯦꯟ
ꯑꯣ ꯍꯣ
ꯑꯈꯣꯏ ꯃꯩ ꯃꯨꯠꯈ꯭ꯔꯕꯒꯤ ꯐꯦꯟꯅꯦ ꯐꯦꯟ ꯂꯩꯇꯕꯒꯤ ꯌꯥꯝ ꯁꯥꯏ ꯌꯦ
ꯐꯦꯟ
ꯎꯝ
ꯑꯣ
ꯑꯩꯈꯣꯏ ꯑꯩꯈꯣꯏ ꯔꯦꯟ ꯗꯨ ꯀꯣ ꯑꯝ ꯀꯩ ꯍꯥꯏꯇꯥꯔꯦ ꯉꯥꯍꯥꯡꯗꯒꯤ ꯌꯥꯝ ꯁꯥꯏꯌꯦꯕ
ꯐꯦꯟ ꯍꯥꯞꯇꯕ꯭ꯔꯣ ꯍꯥꯞꯄꯤꯌꯣ ꯍꯥꯏꯌꯣ ꯀꯩꯅꯣ
ꯍꯥꯞ ꯍꯥꯞꯄꯦ ꯐꯦꯟ ꯑꯗꯨ ꯍꯧꯖꯤꯛ ꯃꯩ ꯃꯨꯠꯈ꯭ꯔꯕꯒꯤ ꯌꯥꯗ꯭ꯔꯕ ꯉꯁꯤ ꯆꯠꯄ꯭ꯔꯣ ꯅꯪ ꯅꯄꯥꯝꯗ
ꯅꯄꯥꯝꯗꯥꯌꯦ ꯆꯠꯇꯦ ꯑꯩꯈꯣꯏ ꯃꯃꯥꯒꯤ ꯃꯄꯥꯝꯅꯦ
ꯑꯣ ꯍꯣꯏ
ꯆꯠꯂꯦ ꯆꯠꯂꯦ ꯆꯠꯂꯦ ꯆꯠꯂꯦ
ꯅꯨꯡꯉꯥꯏꯔꯝꯃꯤꯅꯦ
ꯈꯪꯗꯦꯗ ꯑꯩ ꯑꯩꯗꯤ ꯀꯥꯡ ꯑꯣꯏꯅ ꯆꯠꯅꯤꯡꯕꯅꯦ ꯑꯗꯣ ꯆꯠꯄ ꯍꯟꯇꯛ ꯇꯤ ꯐꯪꯗ꯭ꯔꯦ ꯃꯃꯥꯡꯗꯁꯨ ꯍꯣꯁꯇꯦꯜꯗ ꯂꯩꯕꯅꯦꯕ ꯑꯗꯨ
ꯑꯥ
ꯄꯣꯔꯦ ꯑꯝꯇ ꯆꯠꯇ꯭ꯔꯤꯌꯦ ꯀꯣꯅꯨꯡꯒꯤ ꯀꯥꯡ ꯆꯤꯡꯕꯗꯤ ꯑꯝꯇ ꯌꯦꯡꯕ ꯆꯠꯇ꯭ꯔꯤꯕ ꯑꯗꯣ ꯑꯩꯈꯣꯏ ꯁ꯭ꯋꯥꯏꯗ ꯁ꯭ꯋꯥꯏꯗꯕꯨꯗꯤ ꯑꯗꯨꯝ ꯆꯤꯡꯉꯦ ꯀꯣꯅꯨꯡꯒꯤꯅ ꯍꯦꯟꯅ ꯆꯥꯎꯋꯦꯕ ꯀꯥꯡ ꯑꯆꯧꯕꯅꯦ ꯑꯗꯨ ꯁ꯭ꯋꯥꯏ ꯎꯝ ꯁꯣꯔꯣꯛ ꯀꯨꯝꯕꯗ ꯆꯤꯝꯕꯗꯤ ꯑꯗꯨꯝ ꯃꯆꯥ ꯃꯆꯥꯅꯦ ꯆꯤꯡꯕꯒꯤ ꯆꯠꯅꯤꯡꯗꯤ ꯆꯠꯅꯤꯡꯉꯤ ꯅꯣꯏ ꯈꯦꯆ꯭ꯔꯤ ꯆꯥꯔꯛꯇ꯭ꯔꯣ
ꯆꯥꯏꯌꯦ ꯑꯩꯗꯨ ꯆꯥꯗ꯭ꯔꯕ ꯏꯃꯥꯟꯕꯤꯁꯤꯡꯒꯤ ꯆꯥꯅꯩꯌꯦ ꯃꯣꯏꯗꯨ ꯎꯝ ꯀꯩꯅꯣ ꯆꯃꯁ ꯍꯥꯞꯇꯦ ꯑꯗꯨꯒꯤ ꯈꯨꯠꯅ ꯆꯥꯅꯉꯥꯏꯗꯣ ꯇꯟꯈ꯭ꯔꯕ ꯑꯩꯗꯣ
ꯑꯣ ꯑꯣ
ꯆꯃꯁ ꯄꯨꯔ ꯑꯦ ꯈꯪꯗꯦꯅ ꯑꯩꯈꯣꯏꯗꯤ ꯑꯗꯨꯃꯥꯏꯅ ꯇꯧꯒꯅꯤꯅ
ꯑꯗꯨꯒ ꯁꯨꯝ ꯄꯨꯕꯁꯨ ꯌꯥꯕꯗꯤ ꯌꯥꯕꯅꯦ
ꯑꯣ ꯌꯨꯝꯗꯥ
ꯎꯝ ꯌꯨꯝꯗꯥ ꯑꯗꯨꯝ ꯆꯥꯕꯁꯨ ꯌꯥꯕꯅꯤ
ꯑꯪ ꯈꯦꯇ꯭ꯔꯤꯁꯦ ꯑꯪ ꯀꯥꯡꯒꯤ ꯀꯩꯅꯣꯔ ꯇ ꯀꯥꯡ ꯇꯧꯔꯗꯤ ꯑꯗꯨꯝ ꯇꯧꯅꯕ꯭ꯔꯣ ꯇꯧꯗ꯭ꯔꯗꯤ ꯌꯥꯗꯕ꯭ꯔꯣ
ꯎꯝ ꯌꯥꯏꯌꯦ ꯍꯧꯖꯤꯛꯀꯤ ꯀꯥꯡ ꯀꯥꯡ ꯍꯥꯏꯔꯤꯁꯦ ꯁꯣꯔ ꯑꯗꯨ ꯑꯩ ꯎꯝ ꯄꯟꯕꯨꯗꯤ ꯄꯜꯂꯔꯣꯏꯒꯦ ꯍꯥꯏꯗꯤ ꯁꯤꯗ ꯁꯨꯝ ꯅꯨꯡꯉꯥꯏꯇꯦꯕ ꯑꯥ ꯃꯆꯤꯟ ꯃꯅꯥꯎ ꯑꯍꯨꯝꯅꯦꯕꯀꯣ ꯂꯥꯏꯁꯦ ꯑꯗꯨꯗꯨ ꯒꯤ ꯑꯥ ꯃꯕꯨꯡ ꯑꯅꯤ ꯑꯃꯒ ꯃꯆꯟ ꯅꯨꯄꯤ ꯑꯇꯣꯝꯕꯤ ꯑꯃꯒ ꯑꯗꯨꯗꯨꯒꯤ ꯃꯕꯨꯡ ꯑꯅꯤꯒꯤ ꯃꯆꯟꯅꯨꯄꯤ ꯇꯣꯝꯕꯤꯁꯦ ꯃꯉꯣꯟꯗ ꯍꯥꯏꯗꯤ ꯃꯥꯅ ꯑꯉꯥꯡ ꯑꯣꯏꯔꯤꯀꯥꯟꯗ ꯆꯥꯛ ꯊꯣꯡꯉꯣꯅ ꯊꯝꯃꯝꯕ ꯑꯗꯨꯗ ꯃꯥꯅ ꯏꯟꯁꯥꯡ ꯊꯣꯡꯕ ꯍꯩꯇꯕꯒꯤ ꯆꯥꯛꯇ ꯃꯆꯨ ꯊꯨꯝ ꯀꯩ ꯃꯣꯔꯣꯛ ꯀꯩ ꯈꯔ ꯍꯥꯞ ꯆꯜꯂꯒ ꯊꯣꯡꯕꯅꯦ ꯍꯥꯏꯕꯅꯦꯕ ꯑꯗꯨꯗꯒꯤ ꯎꯝ ꯑꯗꯨꯝ ꯈꯦꯇ꯭ꯔꯤ ꯑꯣꯟꯈꯤꯕꯒꯤ ꯑꯗꯨꯃꯥꯏꯅ ꯍꯥꯏꯕꯅꯦ ꯍꯥꯏꯗꯤ ꯃꯥꯅ ꯇꯁꯦꯡꯕꯃꯛ ꯀꯤꯗꯤ ꯃꯥꯅ ꯃꯉꯣꯟꯗ ꯆꯥꯛ ꯊꯣꯡꯉꯣꯅ ꯊꯝꯃꯝꯃꯒ ꯃꯥꯅ ꯊꯣꯡꯕ ꯍꯩ ꯇꯕꯒꯤ ꯁꯣꯏꯕꯗꯒꯤ ꯑꯗꯨꯝ ꯍꯩ ꯑꯣꯟꯒꯤ ꯍꯥꯏꯕꯅꯦꯕ ꯑꯗꯨꯝ ꯎꯝ ꯃꯄꯥꯟ ꯂꯝꯗꯗꯤ ꯀꯩꯅꯣ ꯇꯧꯋꯦ ꯍꯥꯏꯕꯅꯦ ꯑꯞ ꯇꯣꯉꯥꯜꯂꯦ ꯍꯥꯏꯕꯅꯤ ꯍꯥꯏꯗꯤ ꯑꯩꯈꯣꯏ ꯁꯤꯗ ꯇꯧꯔꯤꯕ ꯈꯦꯆ꯭ꯔꯤꯒꯤ ꯃꯍꯥꯎꯁꯤꯒ ꯑꯇꯣꯞꯄꯗ ꯇꯧꯕꯒ ꯃꯥꯟꯅꯗꯦ ꯍꯥꯏꯕꯅꯦꯕ ꯃꯄꯥꯟ ꯂꯝꯗꯅ ꯑꯃꯨꯛ ꯃꯍꯤꯒ ꯌꯥꯎꯔꯒ ꯇꯧꯋꯦ ꯌꯥ ꯈꯪꯗꯦ
ꯑꯣ ꯑꯗꯣ ꯑꯩꯅ ꯑꯥ ꯆꯠꯄ ꯀꯥꯟꯗ ꯃꯣꯏꯗꯣ ꯑꯪ ꯑꯇꯣꯞꯄꯗꯤ ꯆꯥꯁꯤꯅ ꯀꯩꯝ ꯍꯥꯏꯗꯕꯀꯣ ꯑꯗꯨ ꯈꯦꯆ꯭ꯔꯤ ꯈꯦꯆ꯭ꯔꯤ ꯈꯛꯇ ꯑꯗꯨꯝ ꯉꯥꯡꯕ ꯑꯗꯨꯏ ꯑꯩꯅ ꯑꯪꯀꯥꯡ ꯇꯧꯔꯗꯤ ꯀꯝꯄꯜꯁꯔꯤ ꯈꯦꯆ꯭ꯔꯤ ꯇꯧꯒꯗꯕ꯭ꯔꯅ ꯈꯟꯈ꯭ꯔꯕ ꯑꯩꯗꯨ
ꯑꯣ
ꯃꯣꯏꯗꯣ ꯂꯣꯏ ꯆꯥꯅꯩꯌꯦ ꯈꯪꯕ꯭ꯔꯥ ꯑꯗꯨ ꯆꯥꯅꯤꯡꯉꯥꯏ ꯈꯛꯇ ꯊꯣꯛꯂꯛꯑꯦ ꯑꯗꯨ
ꯀ ꯆꯥꯟꯅꯕ ꯈꯇꯪ ꯊꯣꯛꯂꯛꯑꯦꯗꯤ
ꯍꯥꯏꯞꯗꯤ
ꯆꯥꯅꯕ ꯈꯛꯇ ꯊꯣꯛꯂꯛꯑꯦ ꯍꯥꯏꯗꯣ ꯀꯩꯅꯣ
ꯃꯣꯏꯗ ꯈꯦꯇ꯭ꯔꯤ ꯈꯛꯇ ꯆꯥꯅꯤꯡꯉꯥꯏ ꯊꯣꯛꯂꯛꯑꯦꯕ ꯃꯣꯏ ꯃꯐꯝꯗꯒꯤ ꯑꯁ ꯑꯗꯨ ꯃꯅꯝꯗꯤ ꯌꯥꯗꯦꯍꯦ
ꯀꯩꯕꯨꯅꯥ ꯏꯁꯣ ꯍꯥꯎꯑꯦ
ꯑꯩꯗ ꯑꯥꯎ ꯅꯠꯇꯦ ꯀꯣꯛ ꯉꯥꯎꯈ꯭ꯔꯕ ꯃꯤ ꯃꯅꯝꯁꯤꯡꯗꯣ ꯌꯥꯃ ꯃꯟꯕꯤ ꯀꯣ ꯁꯥ ꯁꯥꯐ ꯍꯥꯞꯅꯦ ꯑꯗꯣ ꯍꯨꯃꯥꯡꯁꯨ ꯁꯧꯋꯤ ꯑꯗꯨꯒ ꯃꯣꯏꯗꯨ ꯏꯁꯩꯗꯨ ꯃꯥꯏꯠꯇꯨꯅ ꯌꯥꯝ ꯑ ꯂꯥꯎꯅ ꯀꯩꯅꯣꯗꯣ ꯑ ꯀꯥꯞ ꯑ ꯀꯩ ꯍꯥꯏꯔ꯭ꯔꯥ ꯃꯣꯏꯗꯨ ꯊꯥꯏꯌꯦꯕ ꯏꯁꯩꯗꯨ ꯑꯩ ꯅꯥꯀꯣꯟ ꯁꯤꯒꯦ ꯇꯧꯔꯕꯅꯦ ꯀꯣꯠ ꯆꯤꯛꯂꯛꯈ꯭ꯔꯕ
ꯂꯣꯛ ꯊꯨꯡꯕ ꯍꯧꯔꯕ꯭ꯔꯣ
ꯎꯝ
ꯅꯣꯡ ꯇꯥꯕ꯭ꯔꯣ ꯅꯪ ꯉꯁꯥꯏ ꯅꯣꯡ ꯇꯥꯁꯜꯂꯛꯇꯕ꯭ꯔꯥ
ꯉꯁꯥꯏꯗꯤ ꯅꯣꯡ ꯈꯔ ꯇꯥꯏꯌꯦ
ꯅꯨꯡꯊꯤꯤꯟ ꯋꯥꯏꯔꯝ
ꯑꯥ ꯑꯥ ꯈꯔ ꯅꯨꯃꯤꯗꯥꯡ ꯎꯝ ꯈꯔ ꯃꯝꯂꯛꯄ ꯃꯇꯝꯗꯣ
ꯅꯣꯏ ꯍꯧꯗꯤ ꯄꯨꯡ ꯀꯌꯥꯗꯩꯒ ꯊꯣꯛꯀꯦ
ꯍꯥꯏꯗꯤ ꯄꯨꯡꯔꯣ ꯑꯌꯨꯛꯇ ꯄꯨꯡ ꯇꯔꯥ ꯇꯔꯥ ꯃꯈꯥꯏꯗꯒꯤ ꯏꯃꯥꯟꯕꯤꯁꯤꯡ ꯇꯔꯥꯃꯥꯏꯗ ꯇꯔꯥ ꯃꯈꯥꯏ ꯑꯣꯏ ꯏꯃꯥꯟꯕꯤꯁꯤꯡꯗꯨ ꯀꯣ ꯇꯔꯥ ꯃꯈꯥꯏꯗꯒꯤ ꯊꯣꯛ ꯊꯦꯡꯅꯁꯦ ꯕꯖꯥꯔꯗ ꯍꯥꯏꯔꯒ ꯑꯩꯈꯣꯏꯗꯨ ꯑꯩꯗꯤ ꯍꯥꯟꯅ ꯀꯨꯝꯈ꯭ꯔꯦ ꯑꯩꯗꯤ ꯈꯪꯗꯕꯅꯤꯅ ꯑ ꯀꯗꯥꯏꯗꯅꯣ ꯍꯥꯟꯅ ꯊꯤꯔꯨꯔꯒꯦ ꯒꯦꯅ ꯑꯩ ꯀꯨꯝꯈ꯭ꯔꯦꯕ ꯑꯗꯨꯒ ꯕꯖꯥꯔꯗ ꯃꯣꯏꯕꯨ ꯉꯥꯏꯕꯗꯨꯪ ꯃꯣꯏꯗꯨ ꯇꯔꯥꯃꯥꯊꯣꯏ ꯌꯧꯔꯝ ꯇꯔꯥꯃꯥꯊꯣꯏ ꯃꯈꯥꯏ ꯌꯧꯔꯝꯗꯥꯏꯗꯅ ꯂꯥꯛꯄ ꯀꯥꯟꯗ ꯑꯩ ꯂꯦꯞꯄꯁꯦ ꯑꯩ ꯄꯨꯡ ꯇꯔꯥ ꯇꯔꯥꯒꯤ ꯃꯃꯥꯡꯗꯩ ꯀꯨꯝꯈ꯭ꯔꯕꯅꯦꯕ ꯆꯥꯞꯁꯨ ꯂꯝꯂꯛꯌꯦ
ꯅꯪ-ꯅꯪ ꯅꯪꯒꯤ ꯕꯔꯥꯗꯒꯤꯅ ꯕꯖꯥꯔ ꯐꯥꯎ ꯀꯌꯥꯝ ꯆꯠꯀꯦ
ꯂꯥꯞꯇꯦꯗ ꯃꯤꯅꯤꯠ ꯀꯨꯟ ꯀꯨꯟꯒꯨꯝꯕ ꯑꯣꯏꯔꯃꯅꯤ ꯌꯤ ꯀꯨꯟꯗꯤ ꯌꯥꯝꯃꯟꯈ꯭ꯔꯦ ꯇꯔꯥꯃꯉꯥ ꯒꯨꯝꯕ ꯑꯣꯏꯔꯝꯅꯤ ꯍꯣꯏ
ꯑꯗꯨꯗꯤ ꯌꯥꯝ ꯀꯨꯏꯅ ꯆꯠꯇꯦꯅꯦ
ꯑꯥ ꯅꯥꯄꯄꯅꯦ ꯈꯣꯡꯅꯁꯨ ꯑꯗꯨꯝ ꯆꯠꯄ ꯌꯥꯕꯅꯦ ꯑꯩꯗꯤ ꯃꯔꯛ ꯃꯔꯛꯇ ꯀꯩ ꯍꯥꯏꯁꯤꯔꯥ ꯑꯗꯨꯝ ꯀꯣꯏꯅꯤꯡꯂꯛꯄꯒꯨꯝꯕ ꯇꯧꯔꯗꯤꯀꯣ
ꯎꯝ
ꯈꯣꯡꯅ ꯑꯗꯨꯝ ꯀꯨꯝꯃ ꯑꯃꯨꯛ ꯀꯥ ꯍꯜꯂꯛꯑꯦ ꯑꯗꯣ
ꯍꯜꯂꯛꯄꯗꯤ ꯊꯦꯡꯕ꯭ꯔꯣ
ꯍꯜꯂꯛꯄꯁꯨ ꯄꯨꯡ ꯑꯅꯤꯗꯩ ꯍꯜꯂꯛꯑꯦ ꯑꯗꯨꯕꯨ ꯑꯩ ꯔꯨꯝꯗ ꯆꯤꯡ ꯑꯩꯒꯤ ꯌꯨꯝꯗ ꯆꯪꯔꯒ ꯏꯃꯥꯟꯕꯤ ꯍꯣꯏꯖꯛ ꯑꯃꯨꯛꯀ ꯆꯥꯔꯤꯕ ꯑꯗꯨꯒ ꯏꯃꯥꯟꯕꯤ ꯏꯁꯀ꯭ꯋꯂꯔꯁꯤꯞꯇꯨ ꯂꯥꯛꯄ ꯑꯗꯨꯏ ꯃꯥꯅ ꯇ꯭ꯔꯤꯠ ꯇꯧꯊꯣꯛꯄ ꯑꯗꯨꯒꯠ ꯑꯆꯥꯄꯣꯠ ꯆꯥꯔꯒ ꯑꯩ ꯅꯨꯡꯗꯥꯡ ꯆꯥꯛ ꯆꯥꯗ꯭ꯔꯦ ꯍꯣꯖꯤꯛ
ꯅꯣꯏ ꯀꯥꯡ ꯑꯔꯣꯏꯕ ꯅꯨꯃꯤꯠꯇꯁꯨ ꯆꯠꯇꯣꯏꯔꯣ
ꯈꯪꯗꯦꯗ ꯌꯥꯝ ꯁꯥꯕꯗꯨ
ꯁꯥꯟꯅꯕ ꯑꯦꯍ
ꯎꯝ ꯈꯨꯁꯥꯗꯨ ꯏꯁꯤꯡ ꯌꯥꯝ ꯈꯧꯔꯥꯡꯈ꯭ꯔꯕ ꯑꯗ ꯑꯩꯈꯣꯏꯗꯣꯀꯣ ꯑꯗꯨ ꯏꯁꯤꯡꯗꯨ ꯑꯥ ꯃꯅꯨꯡꯗ ꯆꯪꯈ꯭ꯔꯕꯅꯤꯅ ꯂꯩ ꯂꯩꯅꯤꯡꯉꯥꯏꯗꯣ ꯑꯃꯨꯛꯀ ꯊꯣꯛꯄ ꯇꯟꯈ꯭ꯔꯕ ꯈꯥꯡ ꯈꯥꯡꯉꯒꯒꯣ ꯏꯃꯥꯟꯅꯕꯤꯁꯤꯡ ꯃꯣꯏ ꯂꯩꯒꯨꯝꯕ ꯀꯠꯄ ꯂꯣꯏꯕ ꯀꯥꯟꯗꯤ ꯑꯃꯨꯛꯀ ꯊꯣꯛꯂꯛꯄꯅꯦ ꯑꯗꯨꯑꯩ ꯖꯥꯔ ꯃꯣꯏꯅ ꯄꯤꯔꯞ ꯑ ꯖꯥꯔ ꯎꯝ ꯊꯝꯕꯤꯔꯝꯃꯦꯕ ꯃꯣꯏ ꯊꯛꯅꯤꯡꯉꯥꯏ ꯃꯤ ꯊꯛꯅꯤꯡꯕꯁꯤꯡꯉꯦ ꯑꯁ ꯑꯒꯣꯏꯗꯤ ꯌꯥꯝ ꯊꯛꯈꯦ ꯏꯁꯤꯡ ꯈꯛꯇ
ꯑ ꯑꯗꯨꯠ ꯅ ꯅꯪ ꯂꯥꯏ ꯈꯨꯔꯨꯝꯕ ꯌꯥꯎꯔꯛꯇ꯭ꯔꯣ
ꯎꯝ ꯑꯩ ꯑꯩꯗꯤ ꯈꯨꯔꯨꯝꯗꯦ ꯍꯣꯏꯌꯦ
ꯑꯣ ꯈꯨꯔꯝꯕ ꯌꯥꯗꯕ꯭ꯔꯥ
ꯑꯥ ꯑꯗꯨꯝ ꯈꯪꯗ꯭ꯔꯤꯗ ꯑꯗꯨꯕꯨ
ꯍꯝꯍꯝꯍꯝ
ꯑꯈꯣꯏ ꯑꯪ ꯀꯩ ꯍꯥꯏꯁꯤꯔꯥ ꯑꯈꯣꯏ ꯎꯝ ꯀꯩ ꯍꯥꯏꯁꯤꯔꯠ ꯇ꯭ꯔꯥꯏꯕꯜꯁꯤꯡ ꯑꯈꯣꯏ ꯆꯠꯄꯁꯤꯡꯗꯣ
ꯎꯝ
ꯈꯨꯔꯨꯝꯗꯦ ꯑꯗꯣ ꯃꯣꯏ ꯃꯥꯥꯟꯗꯤ ꯃꯩꯇꯩꯁꯤꯡꯅꯤ ꯂꯣꯏ ꯆꯪꯅꯈ꯭ꯔꯨꯝꯃꯦ ꯃꯣꯏ ꯂꯩꯥꯏ ꯀꯛꯑꯦꯒ ꯗꯨꯠꯀꯨꯝꯕ ꯊꯞꯂꯒ ꯑꯗꯨ ꯏꯃꯥꯟꯕꯤ ꯑꯃ ꯇꯥꯡꯈꯨꯜ ꯅꯨꯄꯤꯗꯨ ꯌꯦꯡꯅꯤꯡꯉꯤ ꯌꯩ ꯃꯣꯏ ꯃꯔꯛꯇ ꯌꯦꯡꯕ ꯆꯠꯈ꯭ꯔꯕ
ꯑꯣ ꯑꯣ
ꯑꯈꯣꯏꯗꯤ ꯑꯥꯃꯨꯛ ꯑꯗꯨꯝ ꯑꯝ ꯀꯩ ꯍꯥꯏꯁꯤꯔꯥ ꯗꯣꯔꯗꯨ ꯀꯂ ꯍꯥꯏꯕ꯭ꯔꯥ ꯅꯣꯏ
ꯊꯨꯡꯂꯣ
ꯑꯥꯎ ꯑꯥꯎ ꯊꯣꯡ ꯊꯣꯡꯗ ꯑꯗꯨꯝ ꯃꯦꯠꯄ꯭ꯔꯥ ꯂꯩꯌ
ꯍꯌꯦꯡꯗꯤ ꯀꯣꯂꯦꯁ ꯆꯠꯀꯗ꯭ꯔꯣ
ꯁꯝꯃꯔ ꯕ꯭ꯔꯦꯛ ꯄꯤꯈ꯭ꯔꯦ ꯗꯦꯠ ꯁꯕꯦꯟꯗꯤꯟꯗꯒꯤꯀꯣ ꯗꯦꯠ ꯑꯥꯒꯁ ꯗꯦꯠ ꯋꯥꯟ ꯐꯥꯎꯕ ꯎꯝ ꯌꯨꯝ ꯀꯥꯈ꯭ꯔꯅꯤꯗ
ꯀꯩꯗꯧꯉꯩꯗꯒꯦ
ꯎꯝ ꯈꯪꯗꯦ ꯃꯣꯏ ꯑꯦꯟ ꯁꯤꯁꯤ ꯁꯨ ꯁꯨꯠ ꯇꯤ ꯐꯤꯈ꯭ꯔꯦ ꯈꯪꯔꯗꯤ ꯀꯥꯈ꯭ꯔꯅꯤ
ꯎꯝ ꯄꯤꯔꯛꯈꯤꯗ꯭ꯔꯣ ꯑꯦꯟ ꯁꯤ ꯁꯤꯒꯦ
ꯑꯩꯁꯨ ꯈꯪꯗꯕ ꯄꯤꯔꯛꯀꯅꯤꯁꯨ ꯅꯣꯇꯤꯁ ꯍꯥꯏꯔꯛꯇꯕ ꯑꯗꯨ ꯉꯍꯥꯟ ꯑꯩ ꯊ꯭ꯔꯥꯠ ꯁꯦꯝ ꯀꯥꯔꯤꯉꯩꯗꯀꯣ ꯔꯤꯀ꯭ꯔꯨꯏꯠꯃꯦꯟ ꯇꯧꯕ ꯀꯥꯟꯗ ꯚꯦꯀꯦꯁꯟ ꯈꯨꯟ ꯀꯥꯕ ꯐꯪꯗꯕꯅꯦ ꯑꯩꯗꯨ ꯍꯣꯜ ꯚꯦꯀꯦꯁꯟꯗꯨ ꯔꯤꯀ꯭ꯔꯨꯠꯃꯦꯟ ꯈꯛꯇ ꯇꯧꯈ꯭ꯔꯕ ꯑꯗꯨꯏ ꯃꯣꯏ ꯁꯨꯇꯤ ꯄꯤꯔꯣꯏꯗ꯭ꯔꯥꯅ ꯑꯩꯗꯣ ꯂꯩꯕꯅꯦꯃꯛ ꯏꯅꯥꯎꯟꯄꯥꯗꯤ ꯆꯛꯈ꯭ꯔꯦ ꯁꯟꯗ ꯂꯩꯔꯤꯅꯦ ꯍꯣꯖꯤꯛ
ꯏ ꯃꯥꯗꯤ ꯀꯩꯗ ꯆꯠꯈ꯭ꯔꯤꯅꯣ ꯂꯥꯏꯟꯒꯨꯝ
ꯎꯝ ꯂꯥꯏꯡ ꯍꯣꯏ ꯎꯝꯕꯁ ꯕꯁꯇꯒꯤ ꯆꯠꯂꯦ ꯑꯗꯨꯒ ꯁꯦꯛꯃꯥꯏꯗꯀꯣ
ꯎꯝ
ꯏꯃꯥꯗꯣ ꯃꯥꯕꯨ ꯂꯝꯕꯤ ꯃꯌꯥꯏꯗ ꯉꯥꯏꯔꯒ
ꯑꯗꯨꯗꯤ ꯅꯪꯁꯨ ꯊꯥꯔꯗꯤ ꯅꯇꯣꯝꯗ ꯆꯠꯀꯗ꯭ꯔꯣ
ꯏꯇꯣꯝꯇꯠ ꯆꯠꯀꯗꯕꯗꯣ ꯍꯧꯖꯤꯛ ꯃꯇꯝ ꯐꯠꯇꯕꯅꯤꯅ ꯆꯠꯊꯣꯛ ꯆꯠꯁꯤꯟꯗ ꯅꯨꯡꯉꯥꯏꯇꯕ